ꯑꯦ ꯍꯜꯂꯣ ꯄꯥꯎꯒ ꯀꯩꯗꯧꯔꯤꯅꯣ
ꯍꯜꯂꯛꯄꯗ ꯉꯥꯏꯔꯤꯗꯥ
ꯑꯩꯁ ꯉꯜꯂꯦꯍꯦ ꯕꯣꯜ ꯌꯦꯡꯕꯒꯤꯔꯣ
ꯌꯦꯉꯦ ꯍꯣꯏ ꯑꯁ ꯑꯗꯨꯕꯨꯗꯤ ꯍꯩꯚꯗꯦ ꯌꯦꯡꯗꯤ ꯌꯦꯡꯉꯦ ꯑꯗꯣ ꯑꯣꯎꯔꯁꯨ ꯌꯦꯉꯒ ꯇꯨꯝꯅꯤꯡꯃꯟꯗꯅ
ꯑꯥ
ꯆꯥꯛꯁꯪꯗꯤ ꯍꯧꯔꯝꯈꯤꯔꯣꯏ
ꯎꯝ ꯍꯧꯖꯤꯛꯅ ꯊꯣꯡꯕ ꯍꯧꯈ꯭ꯔꯅꯤ
ꯄꯨꯡ ꯀꯌꯥꯗ ꯗꯤꯟ ꯇꯧ ꯆꯠꯀꯦꯔ
ꯈꯪꯉꯦꯅꯦ ꯑꯩꯁꯦ ꯉꯥꯟꯅꯗꯤ ꯆꯠꯅꯤꯡꯕꯅꯦ ꯑꯗꯨ ꯑꯣꯏꯔꯁꯨ ꯉꯥꯅꯤ ꯍꯥꯏ ꯉꯥꯟꯗꯦ
ꯍꯧꯒꯄ ꯇꯟꯕ ꯃꯤꯗꯤ
ꯎꯝ
ꯉꯔꯥꯡꯗꯣ ꯉꯥꯏ ꯉꯥꯏꯔ ꯌꯦꯡꯕ ꯉꯝꯗꯕ ꯋꯥꯅꯤꯗ ꯍꯥꯏꯗꯤ
ꯑꯣ ꯃꯥꯗ ꯑꯁ ꯈꯪꯗꯦ ꯑꯩꯈꯣꯏ ꯁꯇꯦꯂꯥꯍꯣꯏꯁꯨ ꯃꯤ ꯑꯌꯥꯝꯕ ꯌꯦꯡꯗꯕ ꯃꯥꯜꯂꯤ
ꯑꯣ
ꯃꯇꯝꯗꯨꯀꯣ
ꯑ
ꯇꯨꯝꯕ ꯃꯇꯝꯃ ꯑꯗꯨꯒ ꯆꯥꯟꯅꯗꯣꯏ ꯃꯦꯁꯤꯒꯨꯝꯕ ꯔꯤꯅꯥꯜꯗꯣꯒꯨꯝꯕ ꯑꯣꯏꯗꯤ ꯃꯥꯁꯨ ꯌꯦꯡꯒꯗꯧ ꯃꯥꯜꯂꯤꯗ
ꯁꯅꯥꯏꯅ ꯉꯔꯥꯡ
ꯎꯝ ꯑꯗꯨ ꯅꯨꯄꯥ ꯄꯥꯝꯕ ꯃꯤ ꯂꯩꯇꯦ ꯑꯩꯈꯣꯏꯗꯗꯤ
ꯎꯝ
ꯑꯗꯨꯝ ꯂꯩꯕ ꯌꯥꯔꯔꯣꯏ
ꯍꯣꯏ ꯊꯕꯛꯄꯨꯗꯤ ꯂꯩꯇꯦꯗ
ꯈꯛꯅ ꯉꯁꯤꯁꯦ ꯅꯣꯡꯃꯁꯨ ꯑꯃꯨꯛꯀ ꯆꯨꯔꯛꯑ ꯑꯩꯒꯤ ꯒ꯭ꯌꯥꯟ ꯃꯦꯟꯇꯥꯗꯦꯗ
ꯅꯣꯡ ꯆꯨꯕ꯭ꯔ
ꯎꯝ ꯈꯤꯇꯪ ꯒꯤꯇꯪ ꯆꯨꯕ ꯍꯧꯋꯦ
ꯎꯝ ꯍꯣꯏꯗꯗꯤ ꯆꯨꯗꯤ ꯆꯨꯗꯦ
ꯈꯔꯥ ꯂꯩꯥꯗꯤ ꯍꯧꯗꯧ ꯃꯥꯂꯦ ꯈꯪꯗ꯭ꯔꯦ ꯍꯟꯗꯛ ꯃꯔꯛꯁꯦ ꯑꯦꯛꯖꯥꯝ ꯍꯌꯦꯡ ꯊꯥꯒꯅꯤ ꯀꯔꯤ ꯊꯥꯗꯒ꯭ꯔ ꯈꯪꯗ꯭ꯔꯤ ꯍꯌꯦꯡꯒꯤꯁꯦ
ꯑꯗꯨꯗꯤ
ꯑꯩ ꯄꯥꯕ ꯀꯣꯏꯁꯟ ꯑꯃ ꯉꯥꯛꯇ ꯐꯥꯏ ꯑꯇꯣꯞꯄꯗꯤ ꯀꯃꯥꯏꯅ ꯊꯥꯒꯗ꯭ꯔꯥ ꯈꯪ ꯅꯪꯗꯤ ꯀꯩꯅꯣ ꯀꯩꯁꯥꯡ ꯊꯣꯡꯒꯦꯔꯥ
ꯈꯪꯗꯦ ꯑꯁꯦ ꯉꯔꯥꯡꯗꯣ ꯌꯨꯔꯨꯝ ꯃꯥꯏꯔꯦꯟ ꯈꯔ ꯄꯤꯕ
ꯑꯣ
ꯃꯥ ꯌꯨꯝ ꯂꯩꯔꯣꯏ ꯅꯣꯏ ꯆꯥꯎꯋꯣꯅ ꯄꯤꯕ
ꯑꯣ ꯃꯥꯗꯤ ꯀꯗꯥꯏ ꯆꯠꯈꯕ꯭ꯔꯥ
ꯍꯣꯁꯄꯤꯇꯥꯜ ꯆꯠꯀꯦ ꯍꯥꯏꯌꯦ
ꯑ ꯃꯥ ꯅꯍꯥꯟꯗꯨ ꯂꯣꯏꯗꯕꯒꯤꯔꯣ
ꯈꯪꯗꯦ ꯃꯣꯏꯒꯤ ꯔꯤꯂꯦꯇꯤꯚ ꯑꯃ ꯑꯣꯄꯔꯦꯁꯟ ꯇꯧꯅꯤꯡꯉꯥꯏ ꯂꯩꯌꯦ ꯍꯥꯏꯕꯅꯦ
ꯎꯝ ꯎꯝ ꯑꯅꯥꯕꯁꯨ ꯃꯊꯪ ꯃꯊꯪ ꯂꯥꯛꯑꯕꯅꯒꯝ ꯍꯟꯗꯛ ꯂꯛꯁꯦ
ꯎꯝ ꯑꯁ ꯍꯣꯁꯄꯤꯇꯥꯜꯗ ꯆꯠꯄꯁꯨ ꯋꯥ ꯁꯨ ꯋꯥꯕꯅꯦꯍꯦ ꯐꯖꯟꯅꯁꯨ ꯇꯨꯝꯕꯥ ꯐꯪꯗꯦ
ꯎꯝ ꯏꯁꯥ ꯅꯥꯔꯁꯨ ꯅꯥꯕ ꯃꯔꯛꯇ ꯂꯩꯗꯤ ꯑꯦ ꯉꯝꯗꯕꯅꯤ
ꯅꯣꯏꯗꯤ ꯆꯥꯛ ꯆꯥ꯭ꯔꯦ ꯌꯦꯅ
ꯑ ꯆꯈ꯭ꯔꯦ ꯉꯁꯤꯗꯤ
ꯗꯣ ꯅꯣꯏꯗꯣ ꯎꯝ ꯍꯧꯒꯠꯄ ꯊꯦꯡꯕ ꯌꯥꯕ꯭ꯔꯥ
ꯁꯇꯔꯗꯦꯗꯤ ꯌꯥꯏ ꯇꯣꯄꯟ ꯅꯨꯃꯤꯗꯤ ꯌꯥꯗꯦ ꯁꯦꯇꯔꯗꯦꯗꯤ ꯐ꯭ꯔꯤ ꯑꯣꯏꯕ ꯑꯗꯨꯏ ꯅꯣꯡꯁꯦ ꯑꯃꯛꯇꯤ ꯈꯔ ꯀꯟꯅ ꯆꯨꯔꯗꯤ ꯅꯣꯡꯉꯥꯅꯤꯗ
ꯅꯣꯡ ꯆꯨꯗꯤ ꯍꯣꯏ ꯑꯁ ꯑꯩꯅ ꯈ꯭ꯋꯥꯏꯗꯒꯤ ꯇꯟꯥꯟꯕꯁꯦ ꯑꯗꯨꯦꯟ ꯇꯥꯎ ꯆꯥꯅꯤꯡꯉꯥꯏꯅꯦ
ꯎꯝ ꯅꯣꯏꯗꯤ ꯑꯥꯎꯇꯣ ꯑꯃ ꯉꯛꯇ ꯂꯧꯕ꯭ꯔꯥ ꯑꯅꯤꯒꯨꯝꯕ ꯂꯧꯕ꯭ꯔꯥ
ꯑꯣꯠꯇꯣꯗꯤ ꯑꯃꯥ ꯈꯛꯇꯅꯦꯗ
ꯕꯖꯥ꯭ꯔꯗꯔ ꯑꯗꯣꯏꯗꯤ ꯃꯥ ꯀ꯭ꯂꯤꯅꯤꯛꯁꯦ
ꯀꯔꯤꯕ
ꯕꯖꯥꯔꯗ ꯇꯥꯕ꯭ꯔꯕꯥ ꯀ꯭ꯂꯤꯅꯤꯛ ꯇꯣ ꯇꯦꯝꯒꯤ ꯄꯈꯥꯡ ꯁꯦꯁ ꯃꯥꯡꯉꯤꯅꯦ
ꯃꯤ ꯉꯥꯏ ꯑ ꯃꯤ ꯌꯥꯝꯕꯒꯤ ꯉꯥꯏꯕꯗꯣ ꯇꯟꯕ ꯑꯗꯨꯒꯤꯅꯤꯗ
ꯑꯪ ꯑꯗꯨꯝ ꯉꯟꯅ ꯂ ꯂꯥꯛꯄꯗꯣ ꯉꯟꯅ ꯌꯦꯡꯕꯤꯕ꯭ꯔꯥ ꯅꯠꯇ꯭ꯔꯒ ꯇꯤꯀꯦꯠ ꯑꯣꯏꯅ ꯆꯕ꯭ꯔ
ꯉꯥꯟꯅ ꯂꯥꯛꯄꯗ ꯉꯥꯟꯅ ꯌꯦꯡꯕꯅꯦ ꯅꯥꯏꯟ ꯊꯥꯔꯇꯤ ꯑꯗꯨꯋꯥꯏꯗ ꯆꯠꯂꯗꯤ ꯑꯗꯨꯝ ꯉꯟꯅꯗꯤ ꯂ ꯌꯦꯡꯕ ꯐꯪꯉꯦꯕ ꯑꯗꯣ
ꯊꯦꯡꯉꯥ ꯊꯦꯡꯉꯦ ꯑꯗꯨꯝ ꯂꯥꯁ ꯇꯥ ꯑꯣꯏꯅ ꯆꯠꯈ꯭ꯔꯣꯗ
ꯑ ꯑꯁ ꯃꯔꯛꯇꯗꯤ ꯀꯣ ꯃꯤ ꯌꯥꯝꯗꯕ ꯅꯨꯃꯤꯠꯁꯨ ꯌꯥꯎ ꯂꯩꯌꯦ ꯑꯗꯨꯒꯤ
ꯑꯥ
ꯂꯈ꯭ꯔꯒ ꯌꯦꯡꯗꯕꯤꯗ ꯍꯜꯂꯛꯄ ꯅꯨꯃꯤꯠ ꯌꯥꯎꯋꯦꯕ ꯑꯩꯈꯣꯏꯗꯣ
ꯗꯥꯎ ꯗꯥꯎ ꯃꯇꯨꯡ ꯏꯜꯂꯤ ꯊꯦꯡꯅ ꯆꯠꯂꯗꯤꯀꯣ
ꯑꯗꯨꯅꯦ ꯎꯝ ꯕꯣ ꯐꯖꯕ ꯉꯔꯥꯡꯒꯤꯁꯨ
ꯍꯥꯏꯗꯤ ꯏꯁꯇꯦꯇꯥꯁꯇꯒꯤ ꯑꯗꯨꯝ ꯌꯦꯡꯕꯅꯤꯗ ꯔꯣꯅꯥꯜꯗꯣꯗꯣ ꯍꯌꯦꯡ ꯄꯨꯡ ꯀꯌꯥꯗꯔꯥ
ꯇꯨ ꯊ꯭ꯔꯤ ꯊꯥꯔꯇꯤꯗꯨꯋꯥꯏ ꯃꯥꯂꯦ
ꯑꯣ ꯑꯍꯤꯛ
ꯇꯨ ꯊꯥꯔꯇꯤ ꯑꯦ ꯑꯦꯝ
ꯌꯦꯡꯒꯦꯔ ꯑꯁ ꯅꯣꯏꯗꯤ ꯑꯦꯛꯖꯥꯝ ꯂꯌꯦꯅ
ꯍꯣꯏ ꯍꯌꯦꯡꯅꯦ ꯑꯦꯛꯖꯥꯝꯁꯦ ꯌꯦꯡꯉꯣꯏꯗ ꯑꯣ ꯑꯗꯨꯝ ꯉꯝꯒꯦꯔꯥ ꯉꯝꯃ꯭ꯔꯥ ꯍꯥꯏꯗꯣ ꯈꯪꯗꯦ ꯀꯅꯥ ꯁꯥꯅꯒꯦ꯭ꯔ ꯑꯃ
ꯁꯄꯦꯟꯒ
ꯑꯣ ꯐꯖꯅꯤꯅꯦ ꯑꯗꯨꯗꯤ ꯍꯌꯦꯒꯤꯁꯦ
ꯐꯖꯥꯕꯨꯗꯤ ꯐꯖꯥꯅꯤ ꯍꯣꯏ
ꯑꯗꯨꯝ ꯉꯝꯗꯤ ꯉꯝꯒꯗꯕ ꯃꯥꯥꯡꯂꯤꯗ ꯑꯗꯨ ꯑꯁ ꯈꯪꯗꯦ ꯉꯝꯍꯟꯅꯤꯡꯗꯕ
ꯈꯪꯗ꯭ꯔꯦ ꯉꯝꯅꯤꯉꯥꯏ ꯐꯤꯐꯇꯤ ꯐꯤꯐꯇꯤꯅꯦ ꯏꯁꯄꯦꯟꯁꯨ ꯐꯥꯖꯥꯅ ꯁꯥꯟꯅꯕꯅꯦ
ꯑꯣ ꯏꯁꯄꯦꯟꯗꯤ ꯑꯐꯥꯎꯕ ꯀꯌꯥ ꯌꯥꯎꯕ꯭ꯔꯥ
ꯁꯤꯃꯔ ꯀꯥꯈꯤꯕꯗꯨꯗꯤ ꯑꯌꯥ ꯉꯥꯛꯇꯅꯤꯗ ꯏꯁꯄꯦꯟꯅ
ꯑꯥ ꯃꯐꯝꯗꯨꯗ ꯕꯣꯜ ꯉꯔꯥꯡꯒꯤꯗꯣ ꯃꯔꯨꯞ ꯅꯨꯄꯤꯗꯨꯁꯨ ꯍꯧꯖꯤꯛ ꯄꯥꯁꯁꯤꯔꯥ ꯌꯦꯡꯁꯤꯔꯥ ꯇꯧꯔ ꯂꯩꯔꯝꯃꯅꯤ
ꯑꯣ
ꯐꯨꯠꯕꯣꯜꯗꯗꯤ ꯃꯥꯗꯤ ꯁꯤꯚꯥꯎ ꯁꯤꯕꯤꯒꯅꯤ
ꯑꯝ
ꯍꯣ ꯈꯪꯗꯦ ꯋꯦꯗꯔꯁꯦ ꯇꯨꯝꯃ ꯂꯩꯔꯗꯤ ꯈꯔ ꯅꯨꯡꯉꯥꯏꯗꯧ ꯃꯥꯥꯟꯕ
ꯑꯃꯨꯛ ꯗꯥꯎ ꯆꯥꯒꯦꯔꯣ ꯅꯣꯏꯗꯤ
ꯆꯥꯗꯦꯗ ꯎꯠꯇꯤ ꯆꯥꯏ ꯉꯁꯤꯗꯤ
ꯑꯪ ꯎꯠꯇꯤ ꯌꯥꯝ ꯍꯥꯎꯋꯦ ꯑꯗꯣ ꯅꯣꯏꯒꯤꯗꯣ ꯍꯥꯎꯗꯤ ꯍꯥꯎꯕ꯭ꯔꯥ
ꯍꯟꯗꯛ ꯉꯁꯤꯒꯤꯗꯤ ꯍꯥꯎꯋꯦ ꯅꯍꯥꯟꯒꯤꯗꯤ ꯍꯥꯎꯗꯦꯗ ꯃꯅꯥ ꯃꯁꯤꯡ ꯌꯥꯝꯗꯕꯒꯤ ꯀꯣ
ꯎꯝ
ꯉꯁꯤꯗꯤ ꯎꯁꯣꯏꯒ ꯍꯥꯞꯄꯒꯤ ꯍꯥꯎꯋꯦ
ꯎꯠꯇꯤꯗꯤ ꯌꯥꯝ ꯍꯥꯎꯋꯦ ꯑꯩꯒꯤꯗꯤ
ꯑꯥ ꯊꯣꯡꯕ ꯃꯇꯨꯡ ꯏꯜꯂꯦꯗ ꯍꯥꯎꯅ ꯊꯣꯡꯉꯗꯤ ꯍꯥꯎꯋꯦ
ꯎꯝ
ꯑꯦ ꯑꯩꯗꯤ ꯀꯣ ꯑꯈꯣꯏ ꯔꯨꯝꯃꯦꯠ ꯑꯅꯤꯁꯦ ꯂꯥꯏꯒ ꯐꯦꯟ ꯑꯣꯐ ꯇꯧꯔ ꯆꯠꯂꯣ ꯆꯠꯂꯣ ꯍꯥꯏꯔꯛ ꯍꯣꯔꯦꯟ ꯃꯤ ꯆꯪꯂꯗꯤ ꯂꯩꯍꯧꯕ ꯑꯩꯅ ꯆꯥꯊꯤ ꯆꯥꯒꯗꯧꯕꯅꯤ ꯁꯤꯁꯦ
ꯖꯨꯅꯤꯌꯥꯔ ꯅꯠꯇ꯭ꯔꯣ ꯉꯥꯡꯉꯣꯅ ꯑꯗꯨꯗꯤ
ꯉꯥꯡꯕꯅꯦ ꯍꯣꯏ ꯍꯣꯏ ꯍꯥꯏꯒꯅꯤ ꯑꯗꯨꯝ ꯀꯥꯎ ꯃꯥꯜꯂꯦ ꯑꯗꯨ ꯑꯩꯈꯣꯏꯅ ꯆꯪꯂꯒ ꯀꯩꯅꯣ ꯇꯧꯕꯗꯤ ꯀꯩꯁꯨ ꯀꯥꯏꯗꯦꯕꯀꯣ ꯃꯤꯁꯇꯣ ꯔꯨꯝ ꯑꯃꯗ ꯂꯩꯔꯝꯕ ꯃꯊꯪꯗ ꯑꯩꯈꯣꯏ ꯔꯨꯝ ꯆꯪꯒꯗꯧꯕꯅꯦꯕ ꯀꯣꯂꯦꯖ ꯂꯣꯏ ꯆꯦꯈ꯭ꯔꯕ ꯀꯥꯎꯕ ꯃꯥꯜꯂꯦ ꯑꯩ ꯈꯪꯗ꯭ꯔꯦ ꯍꯣꯁꯇꯦꯜꯁꯦ ꯏꯂꯦꯛꯇ꯭ꯔꯤꯛꯀ ꯏꯁꯤꯡꯒꯤ ꯃꯇꯥꯡ ꯂꯥꯛꯔꯗꯤ
ꯎꯝ
ꯆꯩꯕ ꯆꯩꯕ ꯆꯥꯕ ꯊꯛꯄꯒꯨꯝꯕꯗꯗꯤ ꯀꯔꯤꯁꯨ ꯈꯪꯕꯤꯔꯣꯏ ꯁꯦꯞ ꯇꯧꯅꯉꯥꯏ ꯉꯥꯛꯇ ꯄꯩꯁꯥꯗꯣ
ꯑꯣ
ꯃꯦꯟ ꯇꯥꯗꯦ
ꯅꯣꯏ ꯃꯤꯁꯅ ꯂꯣꯏ ꯃꯦꯅꯦꯖ ꯇꯧꯕꯤꯒꯤꯔ
ꯎꯝ ꯃꯦꯁꯇꯨꯗꯤ ꯍꯥꯟꯅ ꯋꯥꯔꯗꯦꯟ ꯂꯩꯕ ꯝꯇꯝꯗ ꯑꯩꯈꯣꯏꯕꯨ ꯄꯥꯏꯍꯟꯕꯅꯦꯕ
ꯑꯣ
ꯂꯤꯁꯤꯡ ꯇꯔꯥꯒꯨꯝꯕꯅ ꯂꯤꯁꯤꯡ ꯇꯔꯥꯒꯨꯝꯕꯒꯤ ꯃꯦꯅꯦꯖ ꯇꯧ ꯍꯥꯏꯔꯣꯀꯣ ꯑꯣꯡꯂꯤ ꯚꯦꯖꯤꯇꯦꯕꯜꯒ ꯁꯥ ꯉꯥꯛꯇꯀꯣ ꯗꯥꯒꯨꯝꯕ ꯂꯨꯒꯨꯝꯕꯗꯤ ꯇꯣꯉꯥꯟꯅ ꯃꯣꯏꯅ ꯍꯥꯟꯅ ꯂꯩꯕꯅꯦꯕ ꯍꯟꯗꯛꯇꯨꯗꯤ ꯃꯥꯅ ꯉꯥꯛꯇ ꯂꯩꯒꯦ ꯍꯥꯏ ꯍꯞꯇꯥꯗ ꯂꯤꯁꯤꯡ ꯑꯃꯁꯨ ꯆꯠꯂꯝꯃꯣꯏꯅ ꯁꯥꯕꯨꯗꯤ ꯗꯤ ꯐꯥꯏꯚ ꯍꯟꯗ꯭ꯔꯦꯗ ꯁꯝꯊꯤꯡꯅꯦ ꯀꯦꯖꯤ ꯇꯨ ꯑꯦꯟ ꯍꯥꯐ ꯉꯥꯛꯇ ꯂꯧꯋꯦꯕ ꯃꯤ ꯐꯤꯐꯇꯤꯟ ꯁꯤꯛꯁꯇꯤꯟꯒꯤꯗꯨ ꯑꯗꯨꯒ ꯈꯪꯗꯦ ꯍꯥꯏꯔꯁꯨ ꯄꯩꯁꯥ ꯄꯤꯗꯦ ꯄꯩꯁꯥ ꯄꯤꯗꯦ ꯍꯥꯏ ꯑꯣꯐꯤꯁꯅ ꯑꯩꯈꯣꯏꯅꯗꯤ ꯍꯣꯁꯇꯦꯜ ꯐꯤꯗꯤ ꯆꯥꯡ ꯅꯥꯏꯅ ꯊꯤꯕꯅꯦꯕ ꯑꯗꯣ ꯂꯧꯕ ꯆꯠꯂꯗꯤ ꯇꯨ ꯍꯟꯗ꯭ꯔꯦꯗ ꯊ꯭ꯔꯤ ꯍꯟꯗ꯭ꯔꯦꯗꯀꯤꯅ ꯅꯨꯃꯤꯠ ꯑꯅꯤ ꯑꯍꯨꯝ ꯆꯥꯅꯤꯉꯥꯏ ꯇꯧꯋꯦ
ꯎꯝ
ꯍꯥꯏꯔꯁꯨ ꯃꯥꯡ ꯆꯨꯝꯅꯅ ꯑꯗꯨꯝ ꯈꯨꯝꯕꯗꯨꯗ ꯉꯥꯡꯅꯤꯡꯗꯕ ꯑꯗꯨ ꯃꯊꯛꯇ ꯑꯩꯈꯣꯏ ꯃꯁꯦꯟꯅꯤꯅꯀꯣ ꯇꯟꯕꯗꯨ
ꯑꯦꯛꯁꯇ꯭ꯔꯥꯗꯤ ꯑꯦꯛꯁꯇ꯭ꯔꯥꯕꯨꯗꯤ ꯃꯥꯅ ꯑꯗꯨꯝ ꯄꯥꯏꯕꯒꯤꯔ
ꯈꯪꯗ ꯈꯔ ꯈꯔ ꯃꯥꯟ ꯈꯔ ꯈꯔ ꯃꯥꯟꯕ ꯑꯩꯈꯣꯏꯅꯁꯨ ꯈꯟꯕꯗ ꯈꯪꯗꯦꯅꯦ ꯏꯁꯣꯔ ꯊꯕꯛ ꯇꯧꯕ ꯃꯤꯁꯤꯡꯁꯦ ꯊꯥꯖꯗ꯭ꯔꯦ
ꯀꯌꯥꯒꯨꯝꯕ ꯃꯉꯣꯟꯗꯗꯤ ꯄꯤꯕ꯭ꯔꯥ ꯀꯣ
ꯑꯗꯨꯒꯨꯝꯕꯁꯨ ꯀꯔꯤꯁꯨ ꯍꯥꯏꯗꯦ ꯍꯟꯗꯛꯇꯣ ꯑꯩꯈꯣꯏꯅ ꯄꯥꯏꯒꯦ ꯅꯍꯥꯟꯒꯤ ꯋꯥꯔꯗꯦꯟꯗꯤ ꯑꯩꯈꯣꯏꯅ ꯑꯣ ꯑ ꯑꯩꯈꯣꯏꯅ ꯄꯥꯏꯕꯅꯦ ꯍꯥꯏꯔ ꯃꯥꯅ ꯄꯥꯏꯒꯅꯤ ꯃꯥꯅ ꯃꯦꯅꯦꯖ ꯇꯧꯒꯦ ꯍꯥꯏꯔꯅꯤ ꯏꯟꯁꯥꯡ ꯂꯧꯕ ꯃꯇꯝ ꯇꯥꯔꯗꯤ ꯃꯤ ꯑꯃ ꯑꯃꯕꯨ ꯕꯦꯟ ꯅꯪ ꯇꯨ ꯂꯧꯕ ꯆꯠꯂꯣ ꯃꯤ ꯑꯃ ꯑꯣꯏꯔꯣ ꯅꯪ ꯏꯁꯥꯡ ꯅꯥꯄꯤ ꯂꯧꯕ ꯆꯠꯂꯣ ꯑꯗꯨꯝ ꯍꯥꯏꯒꯅꯤ ꯍꯣꯔꯦꯟ ꯑꯗꯨꯝ ꯍꯥꯏꯕ ꯁꯔꯨꯛꯕꯨꯗꯤ ꯊꯥꯗ ꯑꯅꯤ ꯑꯅꯤ ꯑꯗꯨꯝ ꯄꯨꯕꯒꯨꯝꯅ ꯑꯗꯨꯝ ꯄꯨꯈ꯭ꯔꯁꯦ ꯍꯥꯏꯔꯒ ꯅꯣꯏ ꯄꯥꯏꯔꯗꯤ ꯄꯩꯁꯥ ꯂꯨꯄꯥ ꯇꯔꯥ ꯀꯨꯟ ꯃꯥꯡꯉꯦ ꯍꯥꯏ ꯑꯩꯈꯣꯏꯅ ꯑꯦ ꯀꯗꯥꯏꯗ ꯂꯨꯄꯥ ꯇꯔꯨꯛ ꯇꯔꯥ ꯀꯨꯟ ꯃꯥꯡꯕ꯭ꯔꯥ ꯑꯩꯈꯣꯏꯗꯤ ꯈꯪꯗꯦ ꯆꯨꯝ ꯆꯨꯝꯅ ꯄꯨꯔꯛꯄꯅꯦ ꯀꯦꯁ ꯃꯦꯃꯣ ꯄꯥꯏꯔ ꯍꯥꯏꯔꯒ ꯑꯗꯨꯝ ꯃꯥꯡꯕꯅꯦ ꯍꯥꯏ ꯑꯗꯨꯒ ꯆꯥꯛ ꯏꯟꯁꯥꯡ ꯂꯧꯕꯁꯨ ꯑꯩꯈꯣꯏ ꯂꯩꯀꯥꯏ ꯉꯥꯛꯇ ꯂꯧꯋꯦ ꯕꯖꯥꯔ ꯆꯠ ꯍꯟꯗꯦ ꯕꯖꯥꯔ ꯆꯥꯠꯂꯗꯤ ꯇꯣ ꯕꯔꯥ ꯇꯤꯡꯉꯤ ꯍꯥꯏ ꯃꯥꯅ ꯑꯗꯨꯒꯤ ꯂꯩꯀꯥꯏꯒꯤ ꯑꯄꯠ ꯑꯄꯠꯄ ꯉꯥꯛꯇ ꯂꯧꯔ ꯆꯥꯍꯟ
ꯈꯔ ꯂꯤꯄꯒꯤ ꯑꯣꯏꯔꯝꯅꯤ
ꯈꯔ ꯅꯠꯇꯦ ꯌꯥꯝꯅ ꯂꯤꯛꯑꯦ
ꯌꯦꯟ ꯇꯥꯗꯦ ꯏꯃꯥꯟꯅꯕꯤ ꯑꯩꯈꯣꯏꯅꯤꯗꯨ ꯉꯥꯡ ꯉꯥꯅ ꯂꯥꯁ ꯎꯄꯥꯏ ꯑꯁ ꯐꯤꯅꯩ ꯑꯉꯥꯡꯕ ꯍꯣꯏꯅꯤꯅ ꯀꯔꯤ ꯇꯧꯔꯨꯅꯤ ꯍꯥꯏꯔꯒ ꯃꯤꯛꯁ ꯈꯣꯏꯗꯤ ꯈꯔ ꯀꯩꯅꯣ ꯃꯣꯏꯗꯤ ꯃꯥꯏꯗꯤꯀꯣ ꯑꯩꯈꯣꯏꯒꯤ ꯖꯥꯇꯤ ꯑꯣꯏꯔꯁꯨ ꯃꯥ ꯃꯣꯏ ꯃꯃꯥꯈꯣꯏꯒꯤ ꯇ꯭ꯔꯥꯏꯕꯇꯤ ꯌꯥꯝ ꯊꯥꯒꯠꯄꯅꯦꯕ
ꯑꯣ
ꯃꯣꯏꯒꯤꯕꯨ ꯑꯣꯏꯗꯣꯏ ꯍꯟꯗꯛ ꯂꯥꯛꯄꯈꯣꯏꯁꯨ ꯃꯣꯏꯒꯤ ꯃꯣꯏꯒꯤ ꯇ꯭ꯔꯞꯅ ꯃꯤ ꯌꯥꯝꯃꯦ
ꯑꯣ
ꯑꯗꯒꯤ ꯑꯁ ꯃꯥꯅ ꯂꯨꯅ ꯇꯧꯕꯁꯤ ꯂꯨꯅ ꯇꯧꯕꯁꯤ
ꯎꯝ
ꯃꯣꯏꯗꯤ ꯄꯨꯛꯆꯦꯜ ꯆꯥꯎꯕꯅꯦ ꯐꯕꯅꯦ ꯍꯥꯏꯔꯒ ꯍꯣꯔꯦꯟ ꯏꯚꯤꯅꯤꯡ ꯅ ꯅꯨꯏ ꯀꯃꯔ ꯂꯥꯞꯄ ꯈꯣꯏꯒ ꯈꯠꯅꯕ ꯍꯧꯒ꯭ꯔꯦ ꯑꯩꯈꯣꯏ
ꯑꯣ
ꯃꯤꯒꯤ ꯐꯝ ꯐꯝꯃꯨꯟꯅꯕꯒꯨꯝꯕ ꯃꯤꯒꯤ ꯄꯣꯠ ꯆꯩ ꯀꯩꯅꯣ ꯇꯧꯕꯣꯛ ꯈꯨ ꯅꯨꯡꯉꯥꯏꯕꯅꯦ ꯁꯤ ꯍ‌ꯣꯁꯇ‌ꯦꯜꯁꯦ ꯑꯗꯨꯏ ꯉꯔꯥꯡꯗꯨ ꯈꯔ ꯈꯠꯅꯔꯒ ꯐꯝꯐꯝꯗꯨ ꯆꯦꯟꯁ ꯇꯧꯁꯤ ꯅꯠꯇ꯭ꯔꯗꯤ ꯈꯣꯏꯗꯤ ꯗꯨꯝ ꯈꯠꯅꯒꯅꯤ ꯍꯥꯏꯕ ꯍꯣꯍꯣꯏ ꯇꯧꯈ꯭ꯔꯣ ꯍꯥꯏꯔ ꯇꯧꯕꯟ
ꯑꯣ ꯑꯉꯥꯡꯁꯤꯡ ꯍꯥꯟꯅ ꯂꯥꯛꯄꯗꯩ ꯗꯨꯃꯥꯏꯟꯒꯤ ꯃꯔꯛ ꯑꯗꯨ ꯇꯧꯒ‌ꯦ ꯇꯧꯕꯅꯤꯍ‌ꯦ ꯑꯁ ꯆꯠꯅꯤꯡꯉꯤ ꯌꯥꯝꯅ
ꯑꯣ ꯃꯣꯏꯁꯨ ꯑꯉꯥꯡ ꯑꯣꯏꯗꯨ ꯈꯔ ꯃꯥꯏꯐꯨ ꯑꯣꯏꯗꯕꯀꯣ ꯑꯣ ꯁꯤꯁꯦ ꯃꯤꯒꯤ ꯑꯣꯏꯔ ꯔꯝꯒꯦꯔꯥ ꯁꯤꯁꯦ ꯀꯃꯥꯏꯟ ꯇꯧꯔꯝꯒꯦꯔꯥ ꯍꯪꯅꯤꯡꯉꯥꯏꯗꯣ ꯃꯣꯏꯁꯨ ꯏꯀꯥꯏꯕꯩꯔꯗꯤ ꯈꯪꯗ‌ꯦ ꯗꯨ ꯏ ꯀꯥꯏꯕ꯭ꯔꯥ ꯍꯥꯏꯁꯨ ꯏꯀꯥꯏꯗꯕ
ꯎꯝ
ꯑꯗꯨꯅꯤꯗ ꯑꯩꯅ ꯒ‌ꯦꯟ ꯇꯥꯗꯕꯁꯦ ꯑꯣ
ꯈꯪꯗꯔꯦꯅꯦ ꯀꯃꯥꯥꯏꯟ ꯇꯧꯁꯤꯔꯥ
ꯎꯝ ꯔ‌ꯦꯁꯃꯥ ꯈ‌ꯣꯏꯁꯨ ꯊꯥꯔꯠ ꯏꯌꯔ ꯀꯥꯔ